ꯍꯜꯂꯣ
ꯑꯥ ꯍꯜꯂꯣ
ꯍꯣꯏ ꯆꯨꯝꯃꯦꯀꯣ ꯇꯥꯏ ꯇꯥꯏ ꯇꯥꯏ
ꯑ ꯇꯥꯈ꯭ꯔꯕ꯭ꯔꯥ
ꯍꯣꯏ ꯇꯥꯈ꯭ꯔꯦ
ꯀꯩꯗꯧꯔꯤꯅꯣ
ꯀꯟꯚꯔꯖꯦꯁꯟꯁꯦ ꯍꯣꯏꯅꯦ ꯁꯤꯗꯤ ꯀꯩꯍꯧꯗ꯭ꯔꯕꯗꯤ ꯌꯥꯗ꯭ꯔꯤꯅꯦ
ꯀꯔꯤꯒꯤꯔꯅꯦ ꯅꯌꯥ ꯅꯪꯌꯥ ꯈꯤꯒꯠꯂꯒ ꯅꯣꯛꯏꯗꯨꯅ
ꯍꯥꯏ ꯈꯪꯗꯦꯅꯦ ꯐꯖꯅ ꯉꯥꯡꯉꯨ ꯍꯥꯏꯔ ꯐꯖꯅ ꯉꯥꯡꯉꯣ ꯍꯥꯏꯕ ꯀꯥꯟꯗꯅꯤꯅꯦ ꯀꯩ ꯉꯥꯡꯈꯤꯗꯧꯔꯣ ꯍꯥꯏꯕꯁꯤꯅꯤꯅꯦ
ꯑꯗꯨꯝ ꯊꯣꯛꯣꯂꯛꯀꯅꯤ ꯉꯥꯡꯕ ꯍꯧꯔꯗꯤ
ꯎꯝ ꯍꯧꯖꯤꯛ ꯐꯝꯃꯒ ꯏꯟꯁꯇꯥꯒ꯭ꯔꯥꯝ ꯌꯦꯡꯉ ꯂꯩꯦ ꯑꯗꯨꯒ ꯍꯧꯖꯤꯛꯁꯦ ꯕꯦꯛꯒ꯭ꯔꯥꯎꯟ ꯃꯈꯣꯟꯜꯁꯨ ꯌꯥꯝ ꯇꯥꯒꯦꯗꯧꯔꯤ ꯍꯧꯖꯤꯛꯁꯦ ꯑꯗꯨꯒꯤ ꯕꯦꯛꯒ꯭ꯔꯥꯎꯟ ꯃꯈꯣꯟ ꯇꯥꯡꯒꯅꯨ ꯍꯥꯏꯔꯤꯅꯦ ꯑꯗꯨꯛ ꯅꯠꯇꯦ ꯅꯠꯇ ꯑꯩꯒꯤꯦ ꯎꯝ ꯕꯦꯛꯒ꯭ꯔꯥꯎꯟ ꯃꯈꯣꯟꯁꯤꯡꯁꯦ ꯃꯈꯣꯟꯁꯦ ꯌꯥꯝ ꯊꯣꯛ ꯀꯩꯗꯧꯒꯦ ꯑꯩ ꯃꯅꯥꯛꯇ ꯂꯩꯕ ꯃꯤꯁꯤꯡꯁꯦ ꯑꯗꯩ ꯇꯥꯞꯅ ꯉꯥꯡꯉꯣ ꯍꯥꯏꯔꯛꯂꯦꯕ
ꯑꯩ ꯍꯟꯗꯛꯇꯤ ꯇ꯭ꯔꯥꯚꯦꯜ ꯉꯥꯛꯇ ꯊꯦꯡꯅꯩꯌꯦꯦ
ꯇ꯭ꯔꯥꯏꯕꯦꯜ ꯇ꯭ꯔꯥꯏꯕꯦꯜꯅ ꯍꯥꯞꯄꯛꯄꯒꯤꯅꯦ ꯑꯩꯣꯏ ꯀꯣꯂꯦꯖꯃꯦꯠꯅꯦ
ꯑ
ꯑꯗꯨꯅ ꯂꯣꯏ ꯍꯥꯞꯣꯔꯛꯄꯒꯤꯅꯦ ꯑꯗꯦ ꯑꯗꯦ ꯇ꯭ꯔꯥꯏꯚꯔ ꯇꯥꯏ ꯊꯦꯡꯅꯅꯕꯣ ꯊꯝꯅꯦ ꯑꯩꯁ ꯉꯍꯥꯟꯉꯩ ꯀꯨꯏꯈ꯭ꯔꯕꯅꯦ
ꯍꯥꯥ
ꯑꯩꯗꯤ ꯉꯍꯥꯛꯅꯩ ꯀꯨꯏꯈ꯭ꯔꯕꯅꯦꯕ ꯍꯥꯞꯄꯤꯕꯗꯣ
ꯑꯣ ꯑꯩꯁꯨ ꯀꯨꯏꯗꯤ ꯀꯨꯏꯔꯕ ꯑꯗꯨꯒꯅꯦ ꯁ ꯇꯧ ꯇꯧꯗꯕ ꯐꯔ ꯗꯦꯁ ꯀꯨꯝ ꯐꯔꯦꯁ ꯀꯨꯝꯕ ꯈꯛꯇ ꯉꯥꯏ ꯉꯥꯏꯔꯤꯌꯦꯦ ꯑꯦ ꯐꯣꯔ ꯗꯦꯖ ꯌꯧꯈ꯭ꯔꯕ꯭ꯔꯥ ꯈꯪꯗꯦꯅꯦ
ꯎꯝ ꯎꯝ ꯎꯝ ꯑꯗꯤ ꯃꯣꯏꯁꯦ ꯀꯩꯅꯣ ꯔꯨꯜꯁꯨ ꯌꯥꯝ ꯂꯩ ꯍꯥꯏꯌꯦ ꯃꯃꯤꯡꯁꯨ ꯄꯟꯕ ꯌꯥꯗꯦ ꯀꯩꯀꯥ ꯌꯥꯝꯅ ꯍꯥꯏꯔꯤ ꯑꯗꯣ ꯂꯣꯏꯅ ꯍꯣꯏ ꯑꯗ ꯑꯁꯤꯒꯤ ꯑꯁꯤꯒꯤ ꯇꯣꯄꯤꯛꯁꯨ ꯉꯥꯡꯕ ꯌꯥꯗꯦ ꯀꯩ ꯀꯅꯣꯃ ꯉꯥꯡꯈꯤꯗꯕꯁꯦ ꯍꯥꯏꯕꯒꯤ ꯉꯍꯉ ꯑꯃꯠꯇ ꯇꯧꯗꯕ
ꯎꯝ ꯀꯔꯤ ꯀꯨꯔꯤ ꯉꯥꯡꯅꯁꯤ꯭ꯔꯥ
ꯁꯥꯊꯤꯕ ꯇ‌ꯣꯄꯤꯛ ꯈꯔꯥ
ꯀꯔꯤ ꯄꯨꯊ
ꯅꯣꯛꯅꯤꯡꯂꯛꯦꯅ ꯑꯗꯨꯝ ꯋꯥ ꯉꯥꯡꯗꯕꯤꯗ ꯅ‌ꯣꯛꯂꯒ ꯂꯩ ꯁꯤꯗꯥ
ꯁꯣꯏꯗ꯭ꯔꯕꯅꯦ ꯑꯗꯨ ꯈꯇꯪ ꯇꯧꯒꯦꯗꯧꯔꯤꯕꯅꯤꯗꯤ
ꯀꯔꯥꯏꯗꯩꯩꯔꯣ ꯅꯪꯗꯤ
ꯂꯝ ꯍꯥꯏꯕ ꯌꯥꯗꯦ ꯍꯥꯏꯗꯥꯏ
ꯑꯣ ꯑꯩꯈꯣꯏꯅ ꯀꯩꯅꯣ ꯏꯪꯂꯤꯁ ꯀꯟꯚꯔꯖꯦꯁꯟꯗ ꯌꯥꯎꯕꯗꯩꯅꯦ ꯀꯣꯏꯁꯟꯒ ꯑꯦꯟꯁꯔꯒ ꯀꯣꯏꯁꯟꯒ ꯑꯦꯟꯁꯔꯒ ꯀꯣ ꯁꯦꯟꯇꯦꯟꯁ ꯚꯥꯏ ꯁꯦꯟꯇꯁ ꯑ ꯑꯗꯨ ꯑꯗꯨꯒꯨꯝꯕꯒꯤ ꯇꯥꯏꯞꯇ ꯉꯥꯡꯕꯁꯦ ꯈ꯭ꯋꯥꯏ ꯃꯔꯨꯑꯣꯏꯌꯦꯅ ꯍꯥꯏꯕꯅꯦꯕ ꯃꯣꯏꯅ
ꯎꯝ ꯅꯪꯅꯥ ꯈꯔ ꯍꯥꯏꯒꯗꯧ ꯅꯪꯅ ꯈꯔ ꯍꯥꯏꯗꯧ ꯃꯥꯜꯂꯦ ꯇꯣꯞꯄꯤ ꯑꯊꯔꯣ
ꯄꯤꯁꯦ ꯎꯝ
ꯎ
ꯑꯣꯀꯦ ꯀꯦꯔꯤꯌꯔꯒꯤꯗ ꯉꯥꯡꯉꯁ ꯀꯦꯔꯤꯌꯔꯒꯤꯅ
ꯍꯥꯥ
ꯀꯦꯔꯤꯌꯔ ꯑꯣꯞꯁꯟꯁ ꯐꯨꯆꯔ ꯄ꯭ꯂꯟ ꯁꯦꯁ
ꯍꯝ ꯍꯝ ꯍꯝ
ꯅꯥꯡꯉꯣꯅꯦ ꯀꯩꯀꯩ ꯇꯝꯈ꯭ꯔꯒꯦ ꯀꯩꯀꯩ ꯂꯣꯏꯈ꯭ꯔꯒꯦ ꯁ‌ꯦꯁ ꯀꯣꯏꯁꯟꯗ
ꯑꯥ
ꯀꯦ ꯇꯃꯃꯒꯥ
ꯑꯩꯁꯦ ꯇꯨ꯭ꯋ‌ꯦꯜ꯭ꯐ ꯂꯣꯏꯔꯦ ꯑꯗꯨꯒ ꯄꯥꯔꯠ ꯇꯥꯏꯝ ꯖꯣꯕ ꯇꯧꯔꯒ ꯂꯩꯌꯦ
ꯎꯝ ꯀꯗꯥꯏꯗ
ꯏꯝꯐꯥꯟꯗ
ꯏꯝꯐꯥꯜꯗ
ꯎꯝ
ꯇꯧꯔꯂꯩꯕ
ꯑꯗꯨꯝ ꯊꯕꯛ ꯃꯆꯥ ꯃꯆꯥ
ꯑꯗꯣ ꯀꯃꯥꯏꯅ ꯇꯧꯋꯦ ꯑꯦꯛꯁꯄꯤꯔꯤꯌꯦꯟꯁ
ꯑꯁ ꯌꯥꯝ ꯅꯨꯡꯉꯥꯏ ꯍꯥꯏꯁꯤꯔꯥ ꯅꯨꯡꯉꯥꯏꯇꯦ ꯍꯥꯏꯁꯤꯔꯥ ꯈꯪꯗꯦ ꯑꯗꯨꯝ ꯂꯩꯌꯦ
ꯑ ꯀꯗꯥꯏ ꯃꯄꯥꯗ꯭ꯔꯣ ꯃꯄꯥ ꯑꯦꯔꯤꯌꯥ ꯍꯥꯏꯗꯤ ꯑꯣ ꯑꯁ ꯑꯦꯔꯤꯌꯥ ꯁꯨ ꯌꯥꯗꯦ ꯍꯥꯏꯕ ꯑꯥ ꯈ꯭ꯋꯥꯏꯗꯒꯤ ꯂꯨꯔꯤꯕꯁꯦ ꯍꯣꯏꯅꯦ ꯍꯧꯖꯤꯛꯁꯦ ꯒ꯭ꯔꯦꯖꯨꯑꯦꯁꯟꯁꯨ ꯂꯣꯏꯔꯦ ꯃꯥꯁꯇꯔꯗꯨ ꯇꯧꯗ꯭ꯔꯦ ꯑꯗꯨꯒ ꯄ꯭ꯔꯁꯅꯦꯜ ꯃꯇꯝ ꯈꯔ ꯄꯤꯔꯤ
ꯎꯝ
ꯑꯦꯐꯔꯠꯁꯦ ꯄꯥꯔꯁꯣꯅꯦꯜ ꯑꯣꯏꯅꯀꯣ ꯈꯔ
ꯎꯝ ꯑꯩꯗꯤ ꯂꯩꯔꯤ ꯇꯝ ꯌꯥꯝ ꯇꯝ ꯑꯣꯏꯔꯣꯏꯗꯕꯒꯤ ꯑꯗꯨꯝ ꯇꯣꯛꯈ꯭ꯔꯦ
ꯇꯨꯋꯦꯜꯁ ꯑꯣꯏꯣꯏꯔꯒ
ꯎꯝ
ꯑꯗꯨ ꯑꯩ ꯈꯟꯕꯗ ꯒ꯭ꯔꯦꯖꯨꯋꯦꯁꯟꯗꯤ ꯑꯗꯨꯝ ꯇꯧꯕ ꯌꯥꯏ ꯑꯗꯨꯅ
ꯑꯩ ꯗ꯭ꯔꯣꯞ ꯇꯧꯕ ꯌꯥꯝ ꯁꯥꯡꯈ꯭ꯔꯕ
ꯑ ꯑꯣ ꯂꯣꯏꯔꯒ ꯗ꯭ꯔꯣꯞ ꯇꯧꯗꯁ
ꯑ ꯁꯥꯀ꯭ꯔꯃ ꯑꯗꯨꯗ ꯑꯗꯨꯝ ꯏꯟꯇꯔꯦꯁ ꯂꯩꯇꯧꯕ
ꯍꯣꯏ ꯗ꯭ꯔꯣꯞꯁ ꯁꯥꯡꯗꯤ ꯁꯥꯡꯒꯗꯤ ꯆꯨꯝꯃꯦ ꯆꯨꯝꯃꯦ ꯗ꯭ꯔꯣꯞꯁꯤꯦ ꯁꯥꯡꯅꯤ ꯀꯣ ꯍꯦꯛꯗ
ꯎꯝ ꯅꯪꯁꯦ ꯆꯍꯤ ꯀꯌꯥꯒꯨꯝꯕ ꯑꯣꯏꯈ꯭ꯔꯒꯦꯔꯥ ꯅꯠꯇꯦ ꯑꯗꯨꯝ ꯁꯝꯂꯞꯅ
ꯑꯥ ꯇ꯭ꯋꯦꯟꯇꯤ ꯐꯥꯏꯚ
ꯑꯣ ꯑꯗꯨꯗꯤ ꯑꯩꯒꯤ ꯍꯥꯏꯔꯗꯤ ꯅꯪ ꯈꯪꯈ꯭ꯔꯅꯤ
ꯍꯥꯏꯔꯣꯅꯦ
ꯊꯥꯔꯇꯤ ꯔꯅꯤꯡ ꯁꯦꯞꯇꯦꯝꯕꯔ
ꯄꯨꯔꯥ ꯑꯁꯤ ꯄꯨꯔꯥ ꯑꯁꯤꯗꯤ ꯑꯟꯇꯤ ꯀꯧꯔꯒꯦꯅꯦ ꯑꯁꯤꯗꯤ
ꯑꯁ ꯆꯍꯤꯍꯤ ꯃꯉꯒ ꯇꯕ ꯃꯉꯥꯁꯨ ꯐꯥ ꯐꯥꯠꯇꯕ ꯑ ꯑꯣꯟꯂꯤ ꯐꯥꯏꯚ ꯎꯝ
ꯑꯁꯦ ꯑꯟꯇꯤ ꯑꯣꯏꯗꯧꯔꯦ
ꯑꯗꯅ ꯇꯦꯁꯤꯤꯁꯦ ꯑꯟꯇꯤꯗꯤ ꯍꯦꯜꯂꯃꯦꯟ ꯗꯔꯣ ꯅꯪꯖ ꯆꯍꯤ ꯌꯥꯝ ꯄꯕꯁꯨ ꯅꯠꯇꯦ
ꯃꯈꯣꯟ ꯑꯅꯤ ꯃꯔꯛꯇ ꯀꯅꯥꯅꯣꯃꯗꯤ ꯇꯥꯛꯀꯟꯕꯅꯦ ꯑꯗꯣ ꯑꯁꯤ ꯃꯈꯣꯟ ꯑꯗꯨꯝ ꯁꯦꯡꯕ꯭ꯔꯥ
ꯁꯦꯡꯉꯦ
ꯐꯁ ꯁꯦꯡꯉꯦꯕꯀꯣ ꯑ ꯑꯩ ꯑꯩꯒꯤꯗ ꯈꯤꯇꯪ ꯅꯦꯕ ꯈꯣꯟꯗ ꯅꯦꯝꯃꯦ ꯑꯗꯣ ꯃꯣꯏꯗꯣ ꯀꯩꯅꯣꯗ ꯑꯦꯄ꯭ꯂꯤꯀꯦꯁꯟꯗꯨꯗꯅꯤꯅ ꯄꯥꯏ ꯂꯩꯇꯕꯀꯣ
ꯎꯝ ꯌꯨꯝꯗ ꯂꯩꯕ
ꯑꯥ ꯅꯦꯛꯁ ꯅꯦꯛꯁꯁꯦ ꯇꯣꯄꯤꯛꯁꯦ ꯈꯔ ꯐꯖꯕ ꯑꯃꯨꯛ ꯄꯨꯊꯣꯛꯇꯕ ꯁꯨꯛꯌꯥ ꯌꯥꯗ꯭ꯔꯦ
ꯀꯩꯒꯤꯔ
ꯇꯣꯄꯤꯛꯁꯦ ꯈꯔ ꯍ ꯑꯗꯨ ꯇꯣꯄꯤꯛ ꯂꯩꯔ ꯄꯨꯊꯣꯛꯑꯅꯦ
ꯑꯩ ꯀꯔꯤ ꯇꯣꯞꯄꯤꯛ ꯄꯨꯊꯣꯛꯈ꯭ꯔꯦ ꯑꯩꯗꯤ ꯀꯔꯤꯁꯨ ꯈꯪꯗꯦ ꯑꯩ ꯑꯗꯨꯝ
ꯎ
ꯏ ꯀꯔꯤ ꯉꯡꯅꯁꯤꯔ
ꯑꯁ ꯑꯗꯨꯁꯨ ꯉꯥꯡꯉꯕꯅꯤꯅꯦ ꯍꯣꯏꯅꯦ
ꯎꯝ ꯌꯥꯝꯅꯣ ꯎ
ꯑꯗꯨꯗ ꯑꯗꯨꯒꯤꯗꯤ ꯇꯨꯃꯤꯟꯅ ꯂꯩꯈ꯭ꯔꯕꯅꯦ ꯉꯍꯉꯩ ꯀꯩꯅꯣ ꯍꯧꯔꯛꯄꯗ ꯍꯔꯛ ꯍꯦꯛ ꯍꯔꯛ ꯃꯇꯝꯗꯣ ꯑꯗꯨꯗ ꯑꯩꯈꯣꯏꯒꯤ ꯍꯥꯟꯅ ꯍꯥ ꯄꯤꯔꯝꯅꯦꯕ ꯑꯩꯈꯣꯏꯅ ꯈ꯭ꯋꯥꯏꯗꯒꯤ ꯁ ꯑꯣꯏꯕꯒꯤ ꯣ ꯑꯗꯨꯦ ꯍꯦꯛ ꯀꯧꯕꯅ ꯀꯨꯏꯈ꯭ꯔꯕꯅꯦ ꯑꯗꯣ ꯏꯟꯅ ꯂꯩꯅꯦ ꯑꯗꯣ ꯍꯥꯏꯗꯤ ꯂꯣꯏꯊꯣꯛꯈ꯭ꯔꯣ ꯍꯥꯏꯕꯒꯤꯀꯣ ꯑꯗꯩ ꯂꯣꯏꯊꯣꯛꯄꯤꯒꯦ ꯁ ꯍꯥꯃꯦꯏꯅ
ꯑꯗꯣ ꯎꯝ ꯅꯪ ꯀꯩ ꯖꯥꯇꯤꯔ
ꯑꯥ ꯔꯣꯡꯃꯩꯅꯦ
ꯑꯣ ꯔꯣꯡꯃꯩꯅ ꯑꯌꯥꯝꯕ ꯑꯣꯏꯌꯦꯀꯣ
ꯑꯁꯤ ꯃꯅꯨꯡꯗ ꯂꯩꯕꯗ
ꯎꯝ ꯁꯤ ꯃꯅꯨꯡꯗ ꯌꯨꯝ ꯃꯅꯨꯡꯗ ꯂꯩꯕꯗ
ꯔꯣꯡꯃꯥꯏꯅꯥ ꯍꯥꯞꯂꯛ
ꯑꯗꯨꯃꯥꯏꯅ ꯑꯣꯏꯕ
ꯑꯥ ꯑꯥ ꯑꯣ ꯑꯗꯨ ꯃꯅꯨꯡꯗ ꯂꯩꯕ ꯁꯤꯡꯒꯔ ꯑꯗꯨꯝ ꯂꯣꯏ ꯋꯥꯔꯤ ꯁꯥꯕ꯭ꯔꯥ
ꯑꯥ ꯑꯩ ꯑ ꯑꯗꯨꯝ ꯁꯥꯏꯌꯦ ꯑꯩꯒꯤ ꯍꯧꯖꯤꯛ ꯑꯩꯗꯤ ꯀꯣꯜ ꯇꯧꯕ ꯌꯥꯗ꯭ꯔꯦ
ꯑꯣ ꯑꯗꯨꯗꯤ ꯑꯗꯨꯝ ꯌꯥꯔꯦꯔꯥ
ꯎꯝ
ꯑ ꯃꯤꯅ ꯇꯧꯔꯛꯄꯗꯤ ꯑꯗꯨꯝ ꯌꯥꯒꯗꯧ ꯃꯥꯜꯂꯦ
ꯑꯦ ꯌꯥꯏꯌꯦ ꯅꯪꯅ ꯇꯧꯔꯛꯄ ꯌꯥꯕꯁꯤꯗꯤ ꯃꯤꯒꯤ ꯃꯤꯒꯤ ꯂꯣꯏꯍꯟꯕ ꯇꯥꯔꯦ
ꯁꯦ ꯇ꯭ꯔꯥꯏ ꯇꯧꯔ ꯈꯪꯉꯅꯤꯗꯅ ꯍꯧꯖꯤꯛ ꯐꯖꯕꯁꯤꯡ ꯍꯧꯖꯤꯛ ꯀꯩꯅꯣ ꯃꯌꯥꯝ ꯊꯣꯛꯣꯔꯛꯀꯦꯗꯧꯔꯦꯀꯣ ꯍꯧꯖꯤꯛꯁꯦ ꯀꯣꯏꯁꯟꯁꯦ ꯐꯖꯕ ꯃꯌꯥꯝ ꯊꯣꯛꯂꯛꯀꯦꯗꯧꯔꯦ ꯍꯧꯖꯤꯛ ꯑꯩ ꯁꯔꯆ ꯇꯧꯔ ꯊꯣꯛꯈ꯭ꯔꯕꯅꯤ
ꯑꯁ
ꯑꯗꯣ ꯀꯩꯅꯣ ꯐꯨꯠꯕꯣꯜꯒꯨꯝꯕ ꯌꯦꯡꯗ꯭ꯔꯣ ꯋꯥꯔꯜ ꯀꯞꯀꯨꯝꯕ
ꯐꯨꯠꯕꯣꯜꯁꯦ ꯌꯦꯡꯗꯦ ꯔꯣꯅꯥꯜꯗꯣ ꯑꯗꯣ ꯊꯣꯛꯄ ꯃꯇꯝꯗ ꯈꯛꯇ ꯌꯦꯡꯉꯦ ꯃꯣꯏ
ꯁꯅꯥꯕ ꯅꯨꯃꯤꯠ
ꯍꯣꯏꯅꯦ ꯑꯁꯤꯈꯣꯏ ꯑꯁꯤꯈꯣꯏꯁꯤꯅ ꯇꯣꯞꯇ ꯂꯩꯕꯁꯤꯡꯁꯦ ꯌꯦꯡꯗ꯭ꯔꯅꯤꯀꯣ ꯑꯇꯩꯁꯤꯡꯗꯤ ꯕꯤꯠ ꯌꯥꯎꯗꯕꯒꯤ ꯑꯃꯠꯇ ꯌꯦꯡꯁꯨ ꯌꯦꯡ ꯅꯗ꯭ꯔꯕꯅꯤꯅꯦ
ꯑꯝ ꯇꯜꯂꯦ ꯅꯨꯡꯉꯥꯏꯇꯦ ꯐꯥꯔꯁ ꯍꯥꯟꯅ ꯑꯩꯈꯣꯏꯅ ꯌꯦꯡꯅꯤꯡꯉꯥꯏ ꯌꯥꯝꯅ ꯏꯟꯇꯔꯦꯁ ꯂꯩꯔꯤꯉꯩ ꯈꯔ ꯄꯤꯛꯂꯤꯉꯩꯗꯣ ꯆꯍꯤ ꯇꯋꯤꯟꯇꯤ ꯑꯗꯨꯒꯨꯝꯕ ꯃꯇꯝꯗ ꯋꯥꯔꯜ ꯀꯞ ꯑꯁ ꯃꯤ ꯇꯤꯚꯒ ꯄꯥꯛꯅ ꯂꯩꯇꯕ ꯀꯗꯣ ꯑꯁꯗ ꯃꯤꯒꯤ ꯌꯨꯝꯗ ꯆꯦ ꯆꯠꯂꯒ ꯌꯦꯡꯉꯒ ꯀꯩꯅꯣ ꯃꯤ ꯃꯌꯥꯝ ꯄꯨꯜꯂꯒ ꯌꯦꯡꯃꯤꯟꯅꯕꯗꯣ ꯂꯥꯎꯃꯤꯟꯅꯕꯗꯣ ꯑꯗꯨ ꯅꯨꯡꯉꯥꯏꯌꯦ ꯍꯧꯖꯤꯛꯇꯤ ꯃꯁꯥ ꯃꯁꯥꯒꯤ ꯐꯣꯟꯗ ꯑꯗꯨꯝ ꯌꯦꯡꯅꯈ꯭ꯔꯕꯅꯤꯅꯦ
ꯆꯨꯝꯃꯦ ꯍꯧꯖꯤꯛꯀꯥꯟꯒꯤ ꯍꯣꯏ ꯍꯥꯟꯅꯗꯤ ꯀꯩꯅꯣ ꯈꯨꯟꯒꯨꯝꯕ ꯋꯥꯔ ꯀꯞ ꯂꯥꯛꯅꯤ ꯍꯥꯏ ꯀꯣ ꯂꯩꯀꯥꯏ ꯂꯩꯀꯥꯏ ꯂꯩꯗꯅ
ꯀꯣꯡ ꯉꯥꯏꯕꯗ ꯑꯗꯨꯝ ꯕꯥꯔꯨ ꯑꯣꯏꯔꯁꯨ ꯇꯨꯝꯅꯤꯡꯉꯁꯨꯁꯤꯡ ꯇꯨꯡ ꯅꯤꯡꯗꯅꯉꯥꯏꯒꯤ ꯁꯤꯡꯖꯨ ꯁꯤ ꯁꯤꯡꯖꯨ ꯆꯥꯥꯁꯦ ꯁꯤꯡꯖꯨꯒꯨꯏ ꯁꯣꯏꯔꯒ ꯆꯥꯔꯒ ꯄꯨꯡ ꯇꯥꯕ ꯈꯪꯍꯧꯗꯕꯗꯣ ꯋꯥꯔꯤ ꯁꯥꯔꯤꯉꯩꯗ ꯅꯣꯂꯒ ꯂꯣꯔꯦꯟ ꯕꯣꯟ ꯃꯇꯝꯗ ꯑꯣꯏꯔꯁꯨ ꯑꯁ ꯃꯥꯒꯤ ꯃꯥꯒꯤ ꯁꯪꯒꯟ ꯇꯧꯅꯔꯒ ꯂꯥꯎꯅꯕꯒꯨꯝꯕ ꯑꯗꯨꯀꯥꯟꯗꯅ ꯌꯥꯝ ꯅꯨꯡꯉꯥꯏꯌꯦ ꯑꯗꯣ ꯍꯧꯖꯤꯛꯇꯛꯇꯤ ꯅꯨꯡꯉꯥꯏꯇ꯭ꯔꯦ